ꯍꯜꯂꯣ ꯎꯝ ꯇꯥꯏꯌꯦ ꯌꯥꯝ ꯀꯨꯏꯅ ꯂꯩꯔꯥꯒ ꯈꯨꯝꯃꯛꯑꯦ
ꯇꯥꯔꯥꯗꯤ ꯌꯥꯝ ꯐꯩꯏ ꯇꯥꯗ꯭ꯔꯗꯤ ꯀꯛꯗꯠꯂꯤꯅꯦ ꯑꯩꯗꯤ
ꯍꯨꯝ ꯀꯩꯗꯧꯔꯤꯒꯦ
ꯍꯧꯒꯠ ꯇ ꯉꯥꯏꯔꯤꯗ ꯑꯩꯁꯦ
ꯋꯥ ꯍꯧꯖꯤꯛꯇ ꯍꯧꯖꯤꯛ ꯐꯥꯎ ꯇꯨꯝꯃꯤꯁꯦ ꯁꯥꯗ꯭ꯔꯣ
ꯁꯥꯕꯕꯨꯗꯤ ꯈꯔꯥ ꯁꯥꯏ ꯑꯗꯨꯝ ꯁꯥꯕ ꯃꯐꯝꯅꯦꯅꯥ ꯀꯩꯁꯨ ꯈꯟꯗ꯭ꯔꯦꯗ ꯅꯣꯔꯃꯦꯜ ꯑꯣꯏꯔꯦ ꯑꯩꯈꯣꯏꯒꯤꯗꯤ
ꯎꯝ ꯑꯩꯈꯣꯏꯗꯤ ꯄꯨꯡ ꯅꯤꯄꯥꯟꯗ ꯆꯥꯛ ꯆꯔꯦ ꯑꯩ ꯃꯄꯥꯟꯗꯥ
ꯇꯜꯂꯦꯀꯣ ꯑꯣ ꯍꯣꯏ ꯅꯦ ꯀꯔꯤ ꯃꯠ ꯁꯦꯜꯆꯔꯒꯦ ꯀꯥꯎ ꯕꯨ ꯀꯥꯎꯔꯝꯃꯅꯤ ꯑꯝ ꯑꯝ ꯇꯧꯔꯒꯥ ꯀꯥꯎꯗꯦꯌꯦ
ꯑꯗꯦꯕ ꯍꯥꯄꯗ ꯑꯌꯥꯏꯕ ꯍꯥꯏꯕ꯭ꯔꯥ ꯑꯀꯪꯕ ꯍꯥꯏꯕ꯭ꯔꯥ
ꯑꯥ ꯈꯪꯗꯦ ꯑꯩꯁꯨ ꯌꯥꯝ ꯍꯥꯎꯔꯝꯒꯅꯤ ꯏꯁ ꯁꯥꯕꯨ ꯌꯥꯎꯈ꯭ꯔꯗꯤꯀꯣ ꯏꯟꯁꯥꯡ ꯂꯣꯏꯃꯛ ꯍꯥꯎꯕꯤꯅꯤ
ꯎꯝ ꯍꯥꯎꯋꯦ ꯁꯤꯗꯥ ꯑꯉꯥꯡ ꯑꯃꯥ ꯂꯩꯌꯦ ꯂꯝꯍꯦꯟ ꯌꯥꯝ ꯂꯝꯍꯦꯟꯕꯥ ꯌꯥꯝ ꯐꯨꯅꯤꯡꯉꯥ ꯂꯩꯔꯤꯅꯦ ꯍꯧꯖꯤꯛ ꯑꯩ
ꯐꯨꯕꯤꯒꯅꯨ ꯐꯨꯕꯤꯒꯅꯨ ꯁꯥꯎꯕꯤꯒꯅꯨ
ꯑꯩꯅ ꯐꯨꯒꯦ ꯍꯥꯏꯕ ꯃꯅꯥ ꯐꯨꯔꯥꯗꯤ ꯑꯃꯨꯛꯀꯥ ꯂꯥꯛꯑꯔꯣꯏꯌꯦ
ꯑꯥ ꯑꯥ ꯀꯗꯥꯏ ꯆꯦꯟꯈꯤꯗꯣꯏꯕ ꯃꯅꯥ ꯑꯃꯨꯛ
ꯇꯧꯒꯅꯨ ꯍꯥꯏꯕ ꯊꯕꯛꯇꯣ ꯌꯥꯝ ꯇꯧꯕꯅꯦ ꯑꯩꯈꯣꯏ ꯅꯤꯅꯦꯒꯤ ꯃꯆꯥꯅꯨꯄꯤ
ꯑꯥ ꯑꯥ
ꯑꯩꯅ ꯋꯥꯏ ꯇꯩꯔꯀꯥꯟꯗ ꯑꯩꯁꯨ ꯋꯥꯏ ꯇꯩꯒꯦ ꯍꯧꯔꯛꯀꯅꯤ ꯍꯩꯁꯨ ꯍꯩꯇꯕꯗꯣ
ꯑꯗꯨꯒ ꯀꯣꯟ ꯑꯃꯨꯛ ꯐꯦꯡꯀꯥꯟꯗ ꯑꯩ ꯀꯣꯟ ꯑꯃꯨꯛ ꯐꯦꯡꯒꯦ ꯍꯥꯏꯔꯒ ꯑꯁ ꯑꯩꯁꯨ ꯐꯦꯡꯉꯅꯤ ꯑꯃꯨꯛ ꯍꯧꯔꯦꯇꯨ ꯇꯟꯁꯨ ꯆꯥꯒꯦ ꯍꯥꯏꯔꯒꯀꯣ ꯇꯟ ꯄꯤꯖꯔꯦ ꯑꯗꯨꯒ ꯑꯃꯨꯛ ꯍꯨꯟꯗꯣꯛꯄ
ꯑꯥ ꯑꯥ
ꯌꯥꯝ ꯂꯝ ꯍꯦꯜꯂꯦ ꯐꯨꯅꯤꯕꯅꯥ ꯐꯨꯅꯤꯕꯅꯥ ꯑꯩ ꯑꯃꯨꯛ ꯐꯨꯕꯤꯔꯦꯗ ꯈꯔ ꯅꯠꯇꯦ ꯑꯃꯨꯛ ꯉꯥꯡꯕꯤꯔꯦꯗꯅ ꯍꯣꯔꯦꯟ ꯃꯌꯨꯝꯗ ꯑꯁ ꯆꯦꯆꯦꯅ ꯁꯨꯃꯥꯏꯅ ꯇꯧꯋꯦ ꯁꯨꯃꯥꯏ ꯇꯧꯋꯦ ꯀꯥꯏꯅ ꯑꯃꯨꯛꯀꯣ
ꯑꯥ ꯀꯔꯤ ꯎꯄꯥꯏ ꯂꯩ ꯃꯣꯏ ꯃꯇꯝꯅꯤꯅꯀꯣ
ꯎꯝ ꯌꯥꯝ ꯂꯝ ꯍꯦꯜꯂꯦ
ꯊꯦꯡꯅꯗꯕ ꯅꯠꯇꯦ ꯍꯣꯏꯁꯦ ꯑꯁ ꯑꯩꯗꯤ ꯍꯣꯏ ꯑꯩꯁꯨ ꯊꯦꯡꯅꯩꯗ ꯃꯣꯏꯕꯨ ꯁꯦꯟꯅꯅꯤ ꯍꯥꯏꯗꯤ ꯅꯠꯇꯕ ꯑꯗꯨꯝ ꯀꯩꯍꯥꯏꯁꯤꯔꯥ ꯂꯩꯃꯤꯟꯅꯔꯛꯄ ꯑꯩꯈꯣꯏꯗꯣ
ꯎꯝ
ꯌꯥꯝ ꯂꯝ ꯍꯦꯟꯕ ꯈꯣꯏꯁꯨ ꯑꯩꯗꯤ ꯀꯩꯍꯥꯏꯁꯤ ꯌꯥꯝ ꯀꯟꯅ ꯆꯩꯕ ꯍꯩꯇꯦꯕ ꯑꯗꯨ ꯑꯩꯒꯤ ꯀꯖꯤꯟ ꯑꯃꯗꯤ ꯑꯩꯒꯤ ꯏꯃꯥꯟꯅꯕ ꯑꯗꯨꯃꯥꯏꯅ ꯂꯩꯕꯅꯦꯕ ꯃꯥꯗꯤ ꯑꯁ ꯐꯖꯟ ꯆꯩꯕ ꯍꯩꯕꯁꯨ ꯑꯗꯨꯝ ꯀꯞꯍꯟ ꯀꯞꯍꯜꯂꯒ
ꯐꯨꯕ ꯌꯥꯔꯦꯕ ꯌꯥꯝ ꯁꯤꯡꯉꯦꯕ ꯍꯣꯔꯦꯟ ꯃꯌꯨꯝꯗ ꯆꯠꯂ ꯋꯥ ꯑꯃꯀꯣ ꯖꯥꯠ ꯖꯥꯠ ꯍꯥꯏꯖꯤꯜꯂꯝ ꯗꯣꯏꯅꯦ ꯀꯩꯅꯣꯝ ꯇꯧꯅꯦ ꯁꯤꯁꯦ ꯑꯗꯨꯅꯦ ꯑꯗꯨ ꯇꯜꯂꯦꯕ ꯑꯩ ꯀꯩꯝ ꯍꯥꯏꯕ ꯌꯥꯗꯦ
ꯌꯥꯝ ꯍꯩ ꯁꯤꯡꯕꯅꯦ ꯍꯩꯅꯨ ꯇꯔꯦꯡꯅꯦ ꯁꯤꯗꯤ ꯆꯥꯖꯨ ꯆꯥꯗꯦ ꯑꯗꯨ ꯏ ꯀꯥꯔꯛꯇꯕꯅꯦ ꯑꯗꯨꯗ
ꯇꯧꯒꯅꯨ ꯍꯥꯏꯕ ꯊꯕꯛꯇ ꯌꯥꯝ ꯇꯧꯋꯦ
ꯁꯥꯎꯕꯤꯒꯅꯨ ꯁꯥꯎꯕꯤꯒꯅꯨ
ꯆꯥꯗꯦꯕ ꯁꯤ
ꯑꯥ ꯑꯗꯨ ꯑꯗꯨ ꯑꯗꯨ ꯁꯦꯟꯅꯔ ꯂꯩꯗꯣꯏꯔꯣ ꯅꯪꯁꯦ
ꯉꯁꯤ ꯁꯤꯅꯗꯣꯏꯅꯦ ꯍꯣꯏ ꯃꯣꯏ ꯂꯧ ꯆꯠꯈꯤ ꯅꯦꯅꯦꯗꯣ ꯎꯝ ꯉꯔꯥꯡ ꯅꯍꯥꯟꯁꯨ ꯂꯥꯛꯑꯝꯃꯦ
ꯈꯔ ꯋꯥꯗꯧꯔꯦ ꯍꯥꯏ ꯅꯨꯡꯉꯥꯏꯗꯧꯔꯦ
ꯎꯝ ꯋꯥ ꯗꯧꯔꯦ ꯃꯣꯏꯒꯤ ꯐꯣꯟꯅꯤ ꯊꯝꯃꯝꯃꯦ ꯃꯩ ꯂꯥꯛꯇꯕꯒꯤ ꯕꯦꯇ꯭ꯔꯤ ꯂꯩꯇꯕ ꯑꯗꯨꯒꯤ ꯑꯩ ꯍꯧꯖꯤꯛ ꯁꯣꯂꯔꯗ ꯆꯥꯔꯖ ꯇꯧꯔꯤ ꯐꯣꯟ ꯄꯥꯏꯔꯗꯤ ꯈꯔ ꯐꯒꯅꯤ
ꯑꯥ
ꯃꯤꯅ ꯊꯕꯛ ꯇꯧꯕ ꯈꯨꯗꯤꯡꯀꯣ ꯑꯩꯁꯨ ꯇꯧꯒꯦ ꯑꯩꯁꯨ ꯇꯧꯒꯦ ꯑꯗꯨꯗꯤ ꯑꯩꯅ ꯇꯩꯍꯜꯂꯦ ꯑꯩꯅ ꯇꯩꯍꯜꯂꯦꯕꯀꯣ ꯉꯥꯏꯍꯥꯛ
ꯑꯥ ꯑꯥ
ꯑꯗꯨꯒ ꯅꯪꯖꯨ ꯋꯥ ꯌꯥꯝ ꯉꯥꯡꯉꯦ ꯒꯥꯏ ꯍꯥꯏꯔꯛ ꯀꯅꯤ ꯃꯆꯤꯟ ꯈꯨꯀꯟ ꯑꯃ
ꯅꯪꯗꯣ ꯋꯥ ꯌꯥꯝ ꯉꯥꯡꯉꯦ ꯑꯩꯉꯣꯟꯗ ꯍꯥꯏꯔꯛꯏꯅꯦ
ꯌꯥꯝ ꯅꯨꯡꯁꯤꯕ ꯑꯃꯛ ꯌꯥꯝ ꯅꯨꯡꯁꯤꯕꯒꯤ ꯀꯩꯅꯣ ꯆꯍꯤꯗꯨꯁꯨ ꯑꯣꯏꯔꯝꯅꯤ ꯃꯥꯁꯦ
ꯆꯍꯤ ꯃꯉꯥ ꯃꯔꯤ ꯃꯉꯥ ꯑꯣꯏꯔꯝꯅꯦ
ꯑꯣ ꯆꯥꯍꯤ ꯃꯥꯔꯤ ꯃꯉꯁꯦ ꯂꯝꯍꯦꯜꯂꯒ ꯑꯁ ꯃꯥꯏꯁꯦ ꯍꯧꯖꯤꯛꯀꯥꯟ ꯑꯉꯥꯡꯁꯤꯡꯖꯤ
ꯀꯤꯁꯨ ꯀꯤꯔꯦꯕ ꯑꯩꯅ ꯉꯥꯡꯕꯁꯦ
ꯐꯣꯟ ꯑꯗꯨꯝ ꯄꯥꯏꯍꯟꯈ꯭ꯔꯗꯤꯀꯣ ꯇꯨꯃꯤꯟꯗꯤ ꯂꯩꯕꯅꯤ ꯑꯗꯨꯝ
ꯑꯩꯈꯣꯏ ꯆꯤꯆꯦꯒꯤ ꯃꯆꯥꯅꯨꯄꯥ ꯑꯗꯨꯗꯤ ꯈꯔ ꯁꯦꯟꯅꯅꯕꯣ ꯌꯥꯏꯌꯦ ꯅꯨꯡꯉꯥꯏꯌꯦ ꯑꯗꯨꯗꯤ ꯀꯩꯁꯨꯝ ꯍꯣꯏ ꯁꯥꯎꯔꯖꯨ ꯆꯩꯩꯔꯁꯨ ꯀꯩꯝ ꯍꯥꯏꯗꯤ ꯑꯁꯤꯗꯤ ꯑꯃꯨꯛ ꯅꯃꯦ ꯒꯤ ꯃꯆꯥ ꯑꯣꯏꯕꯅ ꯑꯃꯅ ꯆꯤꯆꯦꯒꯤ ꯑꯣꯏꯕꯅ ꯈꯔ ꯅꯨꯡꯉꯥꯏꯕ ꯑꯩꯒꯤ ꯏꯆꯥꯗꯧꯅ ꯁꯦꯅꯕꯗꯣ
ꯑꯥ
ꯃꯣꯏꯗꯤ ꯀꯤꯑꯕ ꯁꯤꯗꯤ ꯀꯤꯗꯦꯕ
ꯎꯝ
ꯄꯨꯕꯤꯗꯕꯒꯤ ꯀꯤꯗꯦ
ꯑꯥ ꯅꯪ ꯁꯦ ꯉꯁꯤ ꯅꯨꯉꯥꯗꯧꯔꯤ
ꯏ ꯀꯥꯕꯁꯤꯗꯤ
ꯃꯇꯝꯁꯦꯞ ꯇꯞ ꯇꯞꯅ ꯆꯠꯄ ꯍꯧꯗꯧꯔꯦ ꯅꯪꯒꯤꯁꯦ ꯇꯨ ꯊꯨ ꯅ ꯆꯂꯔꯣꯏ
ꯌꯥꯝ ꯁꯥꯎꯅꯤꯡꯉꯦꯗ ꯕꯣꯜ ꯌꯦꯡꯗꯦ ꯍꯟꯗꯛ ꯌꯨꯝꯗ ꯂꯩꯕꯒꯤ ꯉꯟ ꯉꯟꯅ ꯇꯨꯝꯃꯤ ꯕꯣꯜ ꯌꯦꯡꯕ ꯉꯝꯗ꯭ꯔꯦ
ꯑꯆꯅꯦ ꯑ ꯃ ꯍꯞ ꯂꯥꯛꯄꯤꯁꯗꯕꯨ ꯌꯦꯡ ꯍꯣꯅꯤ ꯇꯒꯣꯅꯦ
ꯑꯁ ꯄꯨꯡ ꯇꯔꯥ ꯃꯈꯥꯏꯒꯤꯗꯤ ꯌꯦꯡꯕ ꯌꯥꯏ ꯄꯨꯡ ꯑꯃ ꯄꯨꯡ ꯑꯍꯨꯝ ꯄꯨꯡ ꯃꯔꯤꯗꯨꯕꯨ ꯀꯅꯥꯅ ꯌꯦꯡꯕ ꯉꯝꯗꯣꯏꯅꯣ
ꯍꯣꯏꯣꯏ ꯑꯗꯨꯕꯨꯗꯤ
ꯔꯣꯅꯦꯜꯗꯣ ꯁꯥꯟꯅꯕ ꯐꯥꯎ ꯌꯦꯡꯗꯦ ꯑꯩ
ꯑ ꯑ ꯑꯁ ꯅꯪꯁꯨ ꯍꯥꯏꯔꯤꯗꯤ ꯔꯣꯅꯥꯜꯗꯣꯒꯤ ꯐꯦꯟ ꯑꯣꯏꯔꯦ ꯈꯪꯉꯦ ꯅꯪꯒꯤꯁꯨ
ꯎꯝ ꯃꯥꯅꯦ ꯄꯨꯡ ꯃꯔꯤ ꯄꯨꯡ ꯃꯔꯤ ꯃꯈꯥꯏꯗ
ꯑꯣ
ꯄꯨꯡ ꯃꯔꯤ ꯃꯈꯥꯏ ꯇꯥꯗ꯭ꯔꯤꯉꯩꯗꯗꯤ ꯍꯧꯒꯠꯄꯅꯦꯕꯀꯣ
ꯑꯥ
ꯇꯨꯝꯕ ꯅꯨꯡꯉꯥꯏꯔꯕ ꯃꯇꯝꯅꯤꯅ ꯑꯃꯨꯛ ꯇꯨꯝꯈ꯭ꯔꯕ
ꯍꯥꯌꯦꯡ ꯃꯣꯏ ꯑꯃꯨꯛ ꯂꯩꯗꯦ ꯄꯨꯡꯁꯦ ꯊꯦꯡꯕ꯭ꯔꯥ ꯃꯣꯏꯒꯤꯁꯨ ꯑꯩ ꯄꯨꯡꯗꯤ ꯈꯪꯗ꯭ꯔꯦ ꯍꯌꯦꯡꯗꯤ ꯂꯩꯕ ꯃꯥꯜꯂꯦ
ꯌꯨꯝꯗ ꯃꯔꯛ ꯃꯔꯛꯇ ꯐꯥꯏꯚ ꯖꯤ ꯐꯪꯗꯕ ꯑꯗꯨꯒꯤ ꯇꯨ ꯖꯤ ꯕꯤꯗꯨꯁꯨ ꯀꯣꯟꯅꯗꯦꯕ ꯕꯣꯜ ꯌꯦꯡꯕꯗꯣ ꯐꯥꯏꯚ ꯖꯤ ꯐꯪꯗꯕ ꯐꯥꯏꯚ ꯖꯤ ꯐꯪꯉꯗꯤ ꯐꯥꯗꯧꯕ
ꯌꯥꯝ ꯅꯨꯡꯁꯤꯕꯅꯤꯅꯦ ꯑꯗꯨꯃꯥꯏꯅꯅꯦ ꯋꯥ ꯐꯠꯇꯕꯗꯨꯁꯨ
ꯑꯁ ꯒꯦꯝꯁꯨ ꯁꯥꯟꯅꯕ ꯌꯥꯗꯕ ꯁꯤꯗꯁꯦ ꯌꯨꯝꯗ ꯂꯩꯕꯁꯦ
ꯑ ꯀꯔꯤ ꯒꯦꯝ ꯁꯅꯒꯦ ꯍꯥꯏꯁꯦ
ꯑꯩ ꯃꯣꯕꯥꯜꯁꯨ
ꯑꯣ
ꯌꯨꯝꯗ ꯂꯩꯕꯩꯗꯨꯁꯨ ꯁꯥꯟꯅꯗ꯭ꯔꯦ ꯁꯪꯗ꯭ꯔꯦ ꯍꯟꯗꯛ ꯄꯕ꯭ꯔꯣꯃꯣꯒꯤ ꯂꯥꯛ ꯄ ꯁꯦꯁ ꯁꯀꯤꯅ ꯗꯗꯥꯏꯃꯟꯗꯃꯅ ꯁꯀꯤꯟ ꯋꯥ ꯐꯪꯒꯗ ꯄ ꯊꯅꯒꯦ ꯇꯧꯕꯅꯦ ꯌꯥꯝ
ꯌꯥꯗ꯭ꯔꯦ ꯑꯩꯗꯤ ꯁꯝꯅꯗꯕ ꯀꯨꯏꯔꯦ ꯑꯩꯁꯦ ꯍꯥꯟꯅꯗꯤ ꯐꯖꯅ ꯑꯗꯥ ꯍꯟꯗꯛꯁꯦ ꯑꯩꯗꯤ ꯄꯞꯖꯤꯗꯥ ꯑꯣꯏꯅꯥ ꯏꯟꯇꯔꯦꯁ ꯂꯩꯕ ꯑꯩꯒꯤ ꯑꯩꯒꯤ ꯑꯦꯀꯥꯎꯟꯁꯤ ꯏꯅꯥꯎ ꯄꯥꯟ ꯄꯥꯏ ꯍꯦ
ꯎꯝ
ꯑꯗꯣ ꯍꯩ ꯍꯥ ꯐꯨꯕꯣꯜ ꯌꯦꯡꯕ ꯅꯪꯁꯦ ꯕꯣꯜ ꯌꯦꯡꯕ ꯌꯥꯔ ꯀꯥꯟꯗ ꯌꯦꯡꯍꯧꯗ꯭ꯔꯗꯤꯀꯣ ꯍꯌꯦꯡꯋꯥꯏ ꯅꯪ ꯅꯨꯄꯥ ꯅꯠꯇꯔꯒ ꯅꯆꯥ ꯂꯩꯔꯗꯤ ꯑꯁ ꯌꯦꯅꯤꯡꯉꯁꯨ ꯑꯁ ꯌꯥꯗ꯭ꯔꯦꯅꯦꯒ ꯇꯧꯔꯅꯤꯅꯦ ꯅꯪꯁꯦ
ꯍꯝ
ꯎꯝ ꯑꯩ ꯇꯨꯝꯕ ꯄꯦꯟꯗꯦ
ꯑꯩꯁꯨ ꯉꯁꯤ ꯈꯔ ꯊꯦꯡꯅ ꯍꯧꯒꯠꯂꯦ ꯄꯨꯡ ꯅꯤꯄꯥꯟ
ꯎꯝ
ꯄꯨꯡ ꯇꯔꯦꯠ ꯃꯈꯥꯏꯒ ꯇꯔꯦꯠ ꯇꯥꯗ꯭ꯔꯤꯉꯩꯗ ꯍꯧꯒꯇꯄꯥ ꯌꯨꯝꯗ ꯂꯩꯕꯒꯤ ꯑꯃꯁꯦ ꯑꯩ ꯐꯨꯅꯤꯡꯉꯛꯇꯣꯔꯦꯗ ꯌꯥꯝ
ꯌꯨꯝ ꯈꯣꯏꯗꯗꯤ ꯇꯔꯦꯠ ꯈꯣꯏꯒꯁꯦ ꯎꯝ ꯇꯔꯦꯠ ꯍꯣꯏꯒꯁꯦ ꯍꯣꯏ ꯊꯦꯡꯈ꯭ꯔꯦꯕ
ꯊꯦꯡꯒꯔꯦ
ꯇꯔꯦꯠ ꯈꯣꯏꯒꯥꯖꯦ ꯆꯥꯛꯀꯨꯝꯕ ꯆꯥꯕ ꯃꯇꯝ ꯈꯔꯒꯤꯗꯤ ꯆꯥꯛ ꯆꯥꯕ ꯃꯥꯇꯝ ꯌꯧꯔꯕꯅꯦꯕ ꯑꯗꯨ ꯁꯤꯗꯗꯤ ꯇꯔꯦꯠ ꯍꯥꯏꯗꯤ ꯉꯜꯂꯦ ꯍꯥꯏ ꯃꯇꯝ ꯃꯐꯝ ꯃꯐꯝꯗꯨꯁꯨ ꯀꯩꯅꯣ ꯇꯧꯧꯕꯅꯦꯅ ꯑꯁ ꯍꯟꯗꯛꯇꯤ ꯑꯩꯈꯣꯏ ꯑꯩꯈꯣꯏꯁꯨ ꯍꯣꯂꯤꯗꯦ ꯂꯩꯕ ꯑꯗꯨꯒꯤ ꯊꯦꯡ ꯊꯦꯡꯅꯥ ꯇꯨꯝꯃꯦ ꯑꯗꯨ ꯊꯦꯡ ꯊꯦꯡ ꯍꯧꯒꯠꯂꯦ
ꯎꯝ
ꯑꯁ
ꯍꯣꯔꯛꯑꯦ ꯇꯣ ꯑꯉꯥꯡꯒ ꯂꯩꯕꯁꯦ
ꯎꯝ
ꯑꯩꯔꯥ
ꯃꯆꯤꯟ ꯃꯆꯤꯟꯗꯤ ꯌꯥꯝ ꯍꯩꯕ꯭ꯔꯣ
ꯐꯁ ꯍꯥꯏꯔꯅꯣ ꯃꯆꯤꯟꯗꯤ
ꯐꯖꯅ ꯈꯨꯝꯕꯅꯤ ꯑꯁ ꯃꯥꯒꯤ ꯃꯥꯒꯤ ꯆꯥꯔꯖꯔꯁꯤꯗꯤ ꯕꯦꯇ꯭ꯔꯤꯁꯤꯗꯤ ꯍꯜꯂꯤꯅꯦ ꯆꯪꯗ꯭ꯔꯦꯅꯦ ꯀꯩꯅꯣ
ꯑꯦ ꯕꯦꯔꯥꯥ ꯀꯥꯗꯔꯦ ꯑꯗꯨꯗꯤ
ꯁꯣꯂꯔ ꯃꯆꯥꯗ ꯆꯥꯔꯖ ꯇꯧꯕꯅꯦꯕ
ꯑꯣ
ꯑꯩꯒꯤꯗꯨꯗꯤ ꯌꯥꯝ ꯀꯩꯅꯣ ꯁꯚꯦꯟꯇꯤ ꯍꯦꯟꯈ꯭ꯔꯦ ꯃꯥꯒꯤꯁꯦ ꯁꯠ ꯗꯥꯎꯟ ꯇꯥꯕ
ꯑꯣ
ꯐꯣꯟꯁꯦ ꯕꯦꯇ꯭ꯔꯤ ꯂꯩ ꯕꯦꯇ꯭ꯔꯤ ꯌꯥꯎꯔꯝꯃꯗꯤ ꯋꯥ ꯍꯥꯏꯕ ꯋꯥꯔꯣꯏꯗꯕ
ꯎꯝ ꯀꯟꯗꯤ ꯇꯔꯤ ꯀꯥ ꯇ ꯋꯥꯗ ꯑꯣꯏꯧꯦꯕ ꯅꯥꯡ ꯉꯁꯤꯁꯦ
ꯎꯝ ꯑꯩꯒꯤ ꯐꯣꯟ ꯌꯦꯡꯒꯦ ꯍꯥꯏꯕ ꯑꯩꯅ ꯌꯦꯡꯍꯟꯗꯕ
ꯑꯝ
ꯃꯩ ꯂꯥꯛꯇꯦꯍꯜꯂꯣꯏ ꯉꯔꯥꯡꯗꯒꯤꯩ ꯃꯩ ꯂꯥꯛꯇꯦꯕ
ꯑꯉꯥꯡꯈꯣꯏꯁꯦꯀꯣ ꯌꯥꯝ ꯃꯆꯤꯟ ꯌꯥꯝ ꯍꯩꯔꯁꯨ ꯑꯃꯨꯛ ꯇꯥꯕꯗꯣ
ꯎꯝ ꯁꯥꯎꯅꯤꯡꯉꯦꯀꯣ ꯅꯨꯡꯁꯤꯗꯦꯀꯣ ꯃꯥꯆꯤꯟ ꯍꯩꯃꯜꯂꯁꯨ
ꯑꯣ ꯕꯔꯅꯤ ꯃꯣꯏꯁꯤ
ꯎꯝ ꯑꯁ ꯃꯣꯏ ꯃꯥꯒꯤ ꯐꯣꯟꯁꯤꯕꯨ ꯄꯥꯏꯕꯁꯨ ꯍꯩꯇ꯭ꯔꯦꯗ ꯀꯃꯥꯏꯅ ꯇꯧꯖꯅꯣ ꯕꯦꯇ꯭ꯔꯤ ꯁꯦꯚꯔ ꯊꯝꯖꯥꯠꯂꯣ ꯀꯔꯤꯅꯣ
ꯍꯥꯡꯗꯣꯛꯑꯁꯨ ꯌꯦꯡꯕ ꯍꯩꯇ꯭ꯔꯦ ꯃꯥꯒꯤ ꯐꯣꯟꯁꯦ ꯀꯩꯅꯣꯝ ꯇꯧꯋꯦ ꯁ꯭ꯂꯥꯏ ꯃꯣꯠ ꯊꯝꯐꯝꯁꯨꯨ ꯎꯗ꯭ꯔꯦ ꯑ ꯎꯔꯦ ꯐꯣꯟ ꯌꯦꯡꯒꯦ ꯏꯆꯦ ꯐꯣꯟ ꯌꯦꯡꯉꯦ ꯌꯦꯡꯒꯦ ꯕꯦꯇ꯭ꯔꯤ ꯁꯨ ꯇꯨ ꯈꯛꯇ ꯆꯪꯅꯉꯥꯏꯔꯦ ꯐꯣꯔꯗ ꯉꯝꯕꯗꯣ ꯑꯅꯤ ꯍꯟꯈ꯭ꯔꯦ
ꯑꯣ ꯏꯔꯥ ꯇꯥꯗꯣꯣꯔꯦ ꯑꯗꯨꯗꯤ ꯆꯪꯁꯦ ꯑꯦꯡꯈ ꯉꯁꯤꯅꯨꯃꯤꯠꯁꯦ ꯅꯪ ꯅꯨꯡꯉꯥꯏꯗꯧꯔꯤ ꯅꯨꯡꯉꯥꯏꯗꯧꯔꯤ ꯍꯥꯏꯁꯤꯔ ꯋꯥꯗꯧꯔꯤ
ꯏꯁ ꯌꯦꯡꯒꯦꯅ ꯅꯤꯡꯉꯥꯏ ꯇꯧꯕ ꯃꯑꯣꯡꯁꯦ ꯅꯣꯛꯅꯤꯡꯗ꯭ꯔ ꯃꯈꯠ ꯑꯅꯤꯗꯣ ꯀꯩꯅꯣ ꯇꯧꯕꯗꯣ
ꯉꯥꯏ ꯇꯧꯕ ꯍꯧꯔꯦꯕ
ꯕꯦꯇ꯭ꯔꯤ ꯑꯍꯨꯝ ꯆꯪꯅꯉꯥꯏꯗꯤ ꯌꯦꯡꯕ ꯌꯥꯔꯣꯏ ꯍꯥꯏꯔꯁꯨ ꯒ꯭ꯌꯥꯟ ꯇꯥꯗꯦ ꯅꯨꯡꯁꯥ ꯑꯃ ꯁꯥꯔꯛꯦ ꯑꯦ
ꯁꯥ ꯁꯔꯗꯤ ꯆꯪꯕ ꯌꯥ ꯌꯥ ꯆꯪꯕ ꯌꯥꯏ ꯑꯩꯈꯣꯏꯁꯤ ꯅꯣꯡꯃ ꯃꯩꯗꯤ ꯍꯔꯥꯎꯕ ꯍꯥꯏ ꯇꯥꯔꯦ ꯈꯔ ꯏꯪꯉꯒ
ꯑꯣ ꯑꯩꯗꯤ ꯉꯁꯤ ꯀꯔꯤ ꯐꯧ ꯐꯧꯕꯗꯣ ꯍꯥꯏ ꯍꯥꯏꯕꯇ꯭ꯔꯦ ꯌꯥꯗ ꯑꯣ ꯍꯣꯏ ꯎꯝ ꯇ ꯌꯥꯗ꯭ꯔꯦ ꯇꯕꯣ ꯌꯥꯝꯃꯅꯤ
ꯎ ꯑꯗꯨꯝ ꯀꫭꯏꯗꯦ ꯍꯥꯟꯅ ꯆꯤꯡꯗꯒ ꯈꯨꯟꯂꯒ ꯂꯩꯔꯗꯤ ꯑꯩꯈꯣꯏ ꯃꯥꯣꯏꯅ ꯁꯤ ꯐꯅ ꯌꯦꯡꯉꯝꯃꯨꯀꯣ ꯍꯥꯏꯔꯒ ꯌꯥ ꯍꯦꯒꯗ ꯆ ꯆꯠꯀꯥꯟꯗ ꯌꯦ ꯂꯣꯏ ꯂꯥꯛꯑꯒ ꯅꯣꯏ